ꯑꯕꯕꯥ
ꯇꯥꯔꯕ
ꯇꯥꯕ꯭ꯔꯣ
ꯇꯥꯏꯌꯦ ꯇꯥꯏꯌꯦ
ꯉꯥꯏꯈ‌ꯣ ꯀ‌ꯣ ꯑꯩ ꯏꯌꯔꯄꯤꯁ ꯍꯄꯀ‌ꯦ ꯇꯥꯗ꯭ꯔ‌ꯦ
ꯃꯈꯣꯟ ꯊꯣꯛꯇꯕꯤꯗ ꯇꯧꯋꯦ ꯇꯥꯔꯕꯣ
ꯇꯥꯔꯦ ꯇꯥꯔꯦ
ꯀꯩꯗꯧꯔꯤꯕ
ꯍꯤꯞꯄꯤ
ꯆꯥꯛꯇꯤ ꯆꯥꯛ ꯃꯤꯇꯥꯥꯅ ꯊꯣꯡꯒꯦ ꯇꯧꯔꯤ
ꯆꯥꯛꯇꯣ ꯀꯩꯅꯣ ꯇꯧꯋꯦ ꯑꯉꯥꯡ ꯇꯨꯝꯕ ꯉꯥꯏꯔꯦ ꯑꯗꯨ ꯍꯧꯒꯠꯂꯒ ꯍꯦ ꯇꯨꯝꯒꯔꯒ ꯆꯥꯗꯣꯏꯅꯦꯕ ꯍꯧꯒꯠꯄ ꯅꯠꯇꯦ ꯀꯔꯤ ꯑꯦꯟꯁꯥꯡ ꯊꯣꯡꯒꯗꯣꯏꯅꯣ
ꯀꯩꯅꯣ ꯀꯥꯡꯉꯧ
ꯇꯥꯎꯠꯗ
ꯃꯣꯔꯣꯛ ꯑꯃ ꯃꯦꯠꯂꯒꯦ ꯀꯥꯡꯉꯧꯒ
ꯐꯔꯤ ꯐꯔ
ꯌꯥꯝꯅꯀꯣ ꯇꯥꯔꯤꯕ ꯄꯥꯎ ꯃꯌꯥꯝꯁꯦ ꯀꯩꯅꯣ ꯑꯩ ꯀꯣꯡ ꯉꯥꯎꯔꯦꯀꯣ ꯑꯩ ꯑꯩ ꯌꯥꯝ ꯄꯦꯟꯗ꯭ꯔꯦ
ꯍꯣꯔꯣꯡꯒꯤ ꯃꯩꯁꯤꯅꯦ ꯃꯔꯣꯝꯃꯥ ꯅꯨꯡꯉꯥꯏꯇꯕꯅꯦ ꯑꯩ ꯉꯥꯡꯕꯗꯨ ꯐꯖꯟ ꯇꯥꯕ꯭ꯔꯥ
ꯇꯥꯏꯌꯦ ꯀꯩꯅꯣ ꯉꯔꯥꯡ ꯀꯩ ꯀꯩ ꯆꯥꯗꯔꯕ
ꯉꯔꯥꯡ ꯌꯦꯟ ꯆꯥꯏꯌꯦ ꯀꯣꯏꯂ
ꯑꯁ ꯍꯥꯎꯅꯤꯌꯦ ꯀꯪꯅ ꯉꯧꯔꯨꯑꯣꯝꯔꯝꯅꯦ ꯂꯩꯇ꯭ꯔꯦ ꯃꯦꯠꯂꯁꯦ ꯑꯗꯨꯝ ꯉꯜ ꯑ ꯉꯥꯂꯒ
ꯅꯣꯏꯗꯥꯗꯤ ꯕꯥꯔꯗꯦꯗ ꯅꯨꯡꯇꯤ ꯇꯥꯍꯟꯅꯤꯡꯉꯝꯃꯅꯤ
ꯑꯝꯍꯝ
ꯕꯥꯔꯗꯦ ꯂꯥꯛꯇꯣꯔꯦ ꯍꯔꯥꯎꯔꯝꯃꯅꯤꯅꯦ
ꯎꯝ ꯍꯟꯗꯛ ꯁꯟꯗꯦꯗꯤ ꯃꯥꯟꯅ ꯃꯤ ꯆꯥꯛ ꯀꯧ ꯇꯤꯜꯂꯤ ꯍꯥꯏꯕꯅꯦ
ꯎꯝ ꯇꯧꯋꯤꯅꯦ ꯃꯥꯁꯨ
ꯃꯥ ꯇꯣꯂꯣꯞ ꯐꯪꯕꯗꯩ ꯈꯔ ꯅꯨꯡꯉꯥꯏ ꯄꯤꯇꯣ
ꯎꯝ
ꯏꯕꯥꯅꯤꯒꯤ ꯅꯍꯥꯟꯒꯤ ꯖꯨꯗꯤꯑꯣꯒꯤ ꯄꯣꯇꯣ ꯑꯁꯤꯗꯤ ꯋꯥ ꯑꯩꯒꯁꯤ ꯑꯣꯏꯔꯦ ꯅꯣꯏ ꯅꯍꯥꯟ ꯀꯅꯥꯅꯥ ꯆꯠꯞ ꯑꯣꯏꯕ
ꯀꯩꯗꯧꯔꯕ ꯖꯨꯗꯤꯌꯣꯒꯤ ꯀꯩꯗꯧꯕ
ꯏꯕꯥ ꯑꯁ ꯅꯪꯅ ꯖꯤꯟꯁꯀꯤ ꯀꯩꯅꯣ ꯇꯧꯕꯩꯗꯣ ꯊꯥꯔꯀꯦ ꯌꯦꯡꯉꯣ ꯃꯥꯏ ꯉꯥꯛꯇꯅ ꯑꯩꯒꯤ ꯃꯥꯏꯗꯣ ꯑꯝꯇ ꯌꯦ
ꯐꯣꯇꯣꯒꯥꯞꯄꯤꯔꯥ
ꯍꯣꯏꯅꯦ ꯅꯪ ꯖꯤꯟꯁ ꯇ꯭ꯔꯥꯏ ꯇꯧꯕꯒꯤꯗ ꯑꯩꯅ ꯀꯥꯞꯄꯗꯣ
ꯊꯥꯔꯣꯅꯤ ꯉꯔꯥꯡ ꯁꯦꯞ ꯋꯦꯌꯔ ꯁꯦꯠꯂꯝꯗꯧꯅꯦ ꯁꯦꯠ ꯋꯦꯌꯔ ꯁꯦꯠꯇꯦ ꯍꯥꯏꯕ ꯑꯗꯨꯒꯤ ꯄꯨꯛꯇꯣ ꯈꯤꯇꯪ ꯆꯔꯥꯏꯇꯣꯡꯊꯣꯛꯍꯜꯂꯦ
ꯅꯪ ꯌꯥꯝ ꯁ꯭ꯂꯤꯝ ꯑꯣꯏꯅ ꯎꯏꯅ ꯑꯩꯅꯗꯤ
ꯑꯣꯏꯌꯦ ꯉꯔꯥꯡꯒꯤ ꯀꯩ ꯑꯩ ꯊꯥꯔꯛꯀꯦ ꯌꯦꯡꯑꯣ
ꯎꯝ
ꯎꯝ ꯑꯩ ꯃꯇꯥꯡ ꯑꯃ ꯊꯥꯔꯛꯀꯦ ꯅꯉꯣꯟꯗ
ꯅꯤꯅꯦꯠꯁꯤꯠ
ꯑꯁ ꯇꯧꯕꯝ ꯆꯥꯕꯝ ꯈꯪꯗ꯭ꯔꯦ ꯃꯨꯂꯕꯟ ꯏꯁꯤꯡꯗꯨꯁ ꯁꯥꯔꯕꯅꯦꯞ ꯀꯅꯣ ꯑꯁ ꯑꯉꯥꯡꯁꯦ ꯂꯝ ꯌꯥꯝ ꯍꯦꯜꯂꯦ ꯍꯥꯏꯕ ꯉꯥꯟꯊꯣꯏ ꯉꯔꯥꯡꯒꯤ ꯐꯣꯇꯣꯗꯣ ꯚꯤꯗꯤꯑꯣꯗꯣ ꯅꯪꯅ ꯀꯛ ꯀꯥꯛ ꯀꯛ ꯀꯥꯛꯀ ꯅꯣꯝꯕꯤꯒ ꯁꯥꯟꯅꯩ ꯍꯥꯏꯕ ꯑꯥ
ꯃꯤ ꯈꯨꯗꯤꯡꯒꯤ ꯒꯣꯡ ꯒꯣꯡ ꯒꯣꯡ ꯊꯦꯡꯗꯧꯕ
ꯅꯨꯡꯁꯤꯔꯦꯀꯣ ꯑꯉꯥꯡꯁꯦ
ꯎꯝ ꯑꯈꯣꯏ ꯗꯥꯅꯦ
ꯎꯝ ꯅꯦꯉꯥꯟꯊꯣꯏ
ꯍꯥꯎ ꯅꯦ ꯃꯣꯅꯤꯀꯥ ꯀꯧꯔꯛꯀꯅꯨ ꯅꯦ ꯅꯣꯡꯁꯥꯕ ꯀꯧꯔꯛꯑꯣ ꯑꯗꯨꯗꯤ
ꯑ ꯅꯦꯅꯦ ꯈꯕ
ꯑꯩ ꯌꯥꯝꯅ ꯅꯣꯏꯕꯅꯦ ꯍꯥꯏꯕꯁꯤꯗ ꯑꯩꯅ ꯊꯥꯔꯛꯏ ꯐꯣꯇꯣꯁꯤ ꯅꯪꯒꯤꯗꯨ ꯌꯥꯏꯌꯦ ꯅꯪꯒꯤ ꯖꯤꯟꯁꯇꯣ ꯑꯩ ꯅꯪꯅ ꯄꯥꯝꯕ ꯃꯆꯨꯗꯣ ꯈꯣꯡꯕ꯭ꯔꯥ ꯈꯣꯡꯒ꯭ꯔꯥꯎ ꯑꯃ ꯑꯗꯨꯗ ꯄꯥꯝꯃꯦꯕꯀꯣ ꯑꯗꯣ ꯑꯩꯒꯤ ꯑꯃ ꯂꯩꯕꯗꯨꯗꯤ ꯑꯩꯉꯣꯟꯗ ꯐꯤꯠꯇꯤꯡ ꯐꯖꯗꯦ ꯈꯪꯕ꯭ꯔꯥ ꯐꯤꯠꯇꯤꯡ ꯐꯖꯗꯕ ꯑꯥ ꯅꯪꯒꯤꯗꯨꯅ ꯆꯥꯞ ꯆꯥꯖꯩꯗꯅ ꯅꯪꯉꯣꯟꯗ ꯍꯥꯏꯗꯤ ꯐꯖꯅ ꯎꯏꯗꯅ ꯁꯦꯠꯄꯗ
ꯎꯝ
ꯑꯗꯨꯅ ꯑꯗꯨꯗꯣ ꯄꯥꯝꯕ ꯍꯥꯏꯇꯥꯔꯦꯀꯣ
ꯎꯝ ꯁꯨꯇꯤ ꯂꯣꯏꯔꯦ
ꯁꯨꯇꯤ
ꯎꯝ
ꯉꯁꯤ ꯗꯦꯠ ꯐꯣꯔ ꯅꯠꯇ꯭ꯔꯣ ꯗꯦ ꯁꯤꯛꯁ ꯑꯣ ꯁꯤꯛꯁꯇꯦ ꯀꯥꯗꯣꯏꯕ
ꯑꯣ ꯁꯥꯕꯦꯟꯗꯒꯤ
ꯑꯩ ꯃꯤ ꯀꯦꯕꯥ ꯆꯠꯇꯧꯔꯤꯅꯦ ꯗꯦꯠ ꯁꯤꯛꯁꯇꯥ
ꯀꯥꯏꯗ
ꯑꯈꯣꯏ ꯂꯩꯀꯥꯏꯅꯤꯗ ꯑꯍꯟꯅꯤꯗ ꯃꯃꯥ ꯁꯕꯤ
ꯎꯝ ꯃꯃꯥꯁꯕꯤ
ꯃꯃꯥꯁꯕꯤ ꯑꯀꯦꯕ ꯋꯥꯕꯤꯅꯦ ꯑꯩꯉꯣꯟꯗ ꯂꯥꯛꯄꯁꯤꯡꯁꯦ
ꯍꯣꯏ ꯎꯝ ꯃꯣꯏꯗꯗꯤ ꯈꯔ ꯀꯩꯅꯣ ꯇꯧꯗ꯭ꯔꯗꯤꯀꯣ
ꯎꯝ ꯃꯍꯤꯡꯁ ꯃꯌꯥꯝ ꯊꯨꯡꯉꯦ ꯃꯍꯤꯡ ꯊꯨꯡꯕꯗꯨꯕꯨꯗꯤ ꯀꯩꯁꯨ ꯀꯥꯏꯗꯕꯀꯣ ꯑꯗꯨ ꯀꯩꯍꯥꯏꯗꯧꯔꯤꯅꯣ ꯐꯖꯍꯟꯕꯗꯣ ꯈꯤꯇꯪꯗꯤ ꯋꯥꯏꯗꯥꯅꯀꯣ ꯃꯣꯏꯗ
ꯑꯁ ꯑꯩ ꯀꯩꯅꯣꯁꯦ ꯌꯥꯝ ꯇꯜꯂꯦ ꯍꯩꯅꯗꯦ ꯑꯥ ꯃꯈꯥꯗ ꯂꯩꯈꯔꯦꯕ ꯂꯧꯊꯣꯛꯇꯧꯗꯤ ꯁꯨꯋꯥꯏ ꯃꯃꯥꯡꯁꯦ ꯈꯛꯇ ꯉꯥꯏꯔꯦꯀꯣ
ꯎꯝ
ꯄꯨꯛ ꯈꯤꯇꯪꯁꯤꯒ ꯑꯁꯤ ꯂꯧꯊꯣꯛꯈꯔꯗꯤ ꯆꯞ ꯆꯥꯔꯗꯧꯅꯤ
ꯑꯗꯨ ꯅꯪꯗꯣ ꯃꯣꯏꯒ ꯆꯠꯃꯤꯟꯅꯕꯩ ꯍꯥꯏꯔꯗꯤ ꯌꯥꯝ ꯌꯥꯝ ꯀꯪꯅ ꯎꯏꯕ ꯑꯩꯅ ꯅꯪꯗꯣ
ꯌꯦꯡꯉꯣ ꯌꯦꯡꯉꯣ ꯑꯗꯨꯗ
ꯏꯁ ꯐꯖꯩ ꯀꯩꯅꯣ ꯈꯣꯡꯒ꯭ꯔꯥꯎꯁꯦ ꯑꯩ ꯄꯥꯝꯃꯛꯑꯦꯕꯣ ꯃꯊꯪ
ꯂꯩꯕꯩ ꯃꯇꯥꯡꯒꯤꯗꯣ ꯑꯗꯨꯗꯁꯨ ꯌꯥꯝ ꯀꯪꯕꯩ ꯇꯥꯏꯄꯇꯥ ꯇꯧꯏ
ꯑꯗꯨꯕꯨꯗꯤ ꯁꯤꯗꯤ ꯇꯧꯅꯤꯡꯌꯦ ꯑꯩꯉꯣꯟꯗꯁꯨ ꯇꯧꯅꯤ ꯁꯤꯗꯤ ꯑꯩ ꯄꯥꯝꯃꯦ ꯁꯤ ꯋꯥꯏꯠ ꯂꯦꯛꯇꯣꯏꯗꯤ ꯁꯤꯅꯦꯅ ꯐꯖꯅ ꯍꯥꯏꯗꯤ ꯑꯣꯡꯁꯦ ꯐꯖꯍꯟꯕꯤꯗꯣ ꯅꯪ ꯅꯪꯒꯁꯨ ꯄꯛꯅꯕꯩꯔꯥ ꯈꯪꯗꯦ
ꯪ ꯈꯪꯗꯦ ꯌꯥꯔꯦ ꯅꯪ ꯐꯤꯔꯣꯜ ꯃꯌꯥꯝ ꯂꯩꯔꯤꯗ ꯑꯗꯨꯣ ꯍꯥꯟꯅ ꯁꯦꯠꯀꯣ
ꯂꯩꯔꯣꯏꯌꯦ ꯂꯩꯔꯨꯕꯨꯗꯤ ꯑꯩ ꯀꯌꯥ ꯂꯩ ꯈꯪꯕ꯭ꯔꯥ ꯑꯩ
ꯀꯌꯥ ꯂꯩꯒꯦ ꯅꯪ ꯄ꯭ꯔꯣꯁꯦꯁꯇ ꯂꯩꯇ꯭ꯔꯤꯕꯣ
ꯅꯠꯇꯦꯗ ꯑꯩ ꯀꯩꯅꯣꯔꯤ ꯅꯍꯥꯟ ꯂꯥꯛꯑꯝꯕ
ꯅꯠꯇꯕꯤꯗ ꯑꯦꯀꯥꯎꯟ ꯍꯥꯞꯇ꯭ꯔꯤꯕ
ꯅꯦ
ꯑꯗꯣ ꯈꯥꯕ ꯌꯥꯝ ꯊꯤꯅꯗꯤ ꯆꯣꯜꯂꯦ ꯇꯥꯏꯔꯤ ꯁꯅꯅ ꯑꯋꯥꯡꯕꯤ ꯑꯃ ꯂꯩꯕꯗ ꯇꯗꯣ ꯅꯍꯥꯟ ꯅꯍ ꯑꯃꯨꯛ ꯇꯣꯡꯕ ꯑꯗꯨꯗꯨ ꯇꯣꯡꯉꯤꯅꯦ ꯑꯗꯨꯐꯥꯎ ꯁꯣꯔ ꯁꯣꯔ ꯆꯤꯡꯉꯤꯣ
ꯑꯩꯗꯤ ꯁꯤ ꯆꯣꯟꯕꯁꯤꯦ ꯄꯥꯝꯃꯦ
ꯄꯥꯝꯃꯦ ꯑꯗꯨꯏꯁꯨ ꯌꯥꯝ ꯆꯣꯜꯂꯦ ꯍꯥꯏꯕ
ꯑ ꯆꯠꯂꯀꯥꯟꯗꯗꯤꯅꯦ ꯋꯥꯡꯈꯠꯅ ꯠ ꯆꯠꯂ ꯀꯀꯥꯟꯗꯗꯤ ꯋꯥꯡꯈꯠ ꯆꯣꯠꯜꯂ ꯀꯥꯟꯗꯗꯤ ꯊꯦꯛꯀꯠꯂꯣ ꯑꯗꯨꯗꯨꯒ ꯐꯣꯇꯣ ꯀꯥꯞꯄ ꯀꯥꯟꯗ ꯑꯩ ꯑꯗꯨꯃꯥꯏꯅ ꯇꯧ ꯑꯩ ꯇꯧ ꯇ ꯆꯤꯡꯃꯥꯗꯅꯦ ꯑꯩꯁꯨ ꯀꯩꯅꯣ ꯇꯗꯤ ꯀꯏ ꯍꯥꯏꯕ
ꯎꯝ
ꯌꯨ ꯇꯔ ꯆꯂꯤꯁꯦ
ꯃꯣꯏ ꯀꯩꯅꯣ ꯍꯣꯏ ꯌꯥꯎꯋꯦ ꯃꯤ ꯑꯇꯣꯞꯄ ꯌꯥꯎꯋꯦꯕꯀꯣ ꯃꯣꯏ ꯑꯅꯤ ꯌꯥꯎꯋꯦ
ꯎꯝ ꯃꯣꯏ ꯅꯍꯥꯟꯨꯛ ꯅꯣꯏ ꯆꯠꯂꯨꯕ ꯃꯐꯝꯗꯨ ꯅꯠꯇ꯭ꯔꯁꯦ
ꯎꯝ ꯃꯥꯅꯦ ꯑꯗꯣ ꯂꯧꯁꯪ ꯁꯥꯔꯝꯃꯦꯕꯀꯣ
ꯁꯤ ꯃꯇꯥꯡꯁꯤ ꯐꯣꯇꯣ ꯀꯥꯞꯐꯧ ꯌꯥꯗ꯭ꯔꯣꯅ ꯁꯤ ꯑꯃ ꯐꯖꯩꯌꯦ ꯍꯥꯏꯕ ꯗꯥꯡꯁꯤꯁꯨꯦ
ꯑꯣ ꯀꯥ ꯐꯥꯎꯗ꯭ꯔꯦ
ꯅꯪ ꯈꯔ ꯆꯦꯞꯊꯕꯩꯁꯦ ꯐꯖꯩ ꯏꯁꯁꯥ ꯆꯦꯞꯊꯔꯛꯄꯗ ꯂꯦꯞꯄꯩ ꯐꯣꯇꯣꯗꯤ ꯑꯝꯇ ꯀꯥꯞꯇꯕ꯭ꯔꯥ ꯍꯪꯖꯤꯤꯅꯦ
ꯂꯦꯞꯄꯤꯗꯨꯗꯤ ꯐꯨꯜ ꯀꯥꯞꯇꯕꯩꯅꯦ ꯐꯨꯜ ꯀꯥꯞꯄꯗꯤ
ꯏ ꯈꯔ ꯂꯥꯞꯇꯛꯅ ꯂꯧꯍꯜꯂꯒ ꯀꯃꯥꯏꯅ ꯇꯧꯔ ꯑꯗꯨ ꯈꯣꯡꯒ꯭ꯔꯥꯎꯗꯣ ꯑꯃꯨꯛꯀ ꯁꯦꯠꯈꯣ ꯑꯗꯨꯒ ꯇꯥꯐꯂ
ꯎꯝ ꯈꯪꯗꯦꯗ ꯑꯩ ꯑꯃ ꯊꯥꯔꯛꯀꯦ ꯐꯥꯏꯚ ꯁꯟꯒ ꯂꯣꯏ ꯆꯔꯥ ꯍꯦꯜꯂꯝꯃ ꯑ ꯉꯥꯏꯕꯗ
ꯃ ꯅꯪꯗꯤ ꯁꯤ ꯈꯛꯇꯅꯦ ꯑꯩꯁꯦ ꯅꯨꯡꯊꯤꯤꯟ ꯅꯨꯡꯗꯥꯡ ꯋꯥꯏꯔꯝꯐꯧꯅꯦ ꯈꯔ ꯍꯦ ꯂꯨꯝꯗꯣꯏꯁꯦ
ꯀꯩꯅꯣ ꯇꯧꯋꯦꯕ ꯑꯩꯒꯤ ꯑꯃ ꯈ꯭ꯋꯥꯡꯒꯤ ꯑꯗꯨꯋꯥꯏꯗꯣ ꯄꯤꯛꯁꯟꯕꯒꯤꯅꯦ ꯈꯕ ꯑꯃ ꯈ꯭ꯋꯥꯡ ꯅꯠꯇꯦ ꯍꯤꯞꯁ ꯀꯤꯗꯣ ꯆꯞ ꯂꯥꯛꯑꯣ ꯏꯁꯇ꯭ꯔꯦꯠꯇ ꯂꯩꯈꯤꯕ ꯑꯃ ꯑꯩꯗꯣ ꯍꯩꯅꯗꯕ ꯍꯥꯏꯇꯥꯔꯦ
ꯎꯝ ꯈ꯭ꯋꯥꯏꯁꯤꯗ ꯀꯥꯄꯦ ꯅꯪ ꯉꯁꯥꯏꯒꯤ ꯂꯦꯞꯐꯝꯖꯅ ꯐꯖꯩꯑꯕ
ꯐꯖꯕꯅꯦ ꯀꯔꯤꯕ ꯑꯦ ꯀꯁꯨ ꯄꯖꯦ ꯆꯨꯁꯦ ꯂꯩ ꯝꯁꯦ ꯀꯔꯤꯅꯣ ꯇꯥꯏꯕꯛꯄꯁꯤ ꯇꯧꯔꯤꯁꯤꯕꯣ
ꯅꯣꯡꯉꯥꯏꯂꯄꯣꯒ ꯀꯣ ꯆꯣꯛ ꯆꯠꯂꯤ ꯀꯥꯏ
ꯁꯣꯁꯦꯜ ꯃꯦꯗꯤꯌꯥ ꯚꯔꯁꯦꯁ ꯔꯤꯌꯦꯂꯤꯇꯤ ꯑꯁ ꯂꯥꯏꯞꯁꯦ ꯌꯥꯗ꯭ꯔꯦ ꯃꯥꯜꯍꯟꯕ ꯃꯌꯥꯝꯁꯤꯅ ꯀꯣꯛꯅ ꯑꯦꯅꯄꯄꯥ ꯑꯖꯤ ꯀꯥꯔꯤ ꯅ
ꯄꯨꯝꯅꯃꯛ ꯅꯝꯊꯥꯛꯅꯤ
ꯑꯩꯀꯣ ꯌꯥꯝ ꯄꯦꯟꯗꯦ ꯁꯨꯃꯥꯏꯅ ꯑꯃꯨꯛꯇꯪ ꯆꯤꯠ ꯇꯧꯔꯝꯃꯗꯤ ꯅꯨꯡꯉꯥꯏꯅꯤꯃ ꯆꯥꯟꯁ ꯑꯃꯨꯔꯛꯄꯨ ꯄꯤꯕꯤꯔꯣꯏ
ꯔꯣ ꯄꯗꯕ
ꯃꯥ ꯃꯁꯥꯅ ꯐꯥꯔꯛꯀꯅꯤ ꯈꯣꯠꯂꯛꯀꯅꯤ ꯂꯣꯏ ꯈꯪꯉꯤ ꯅꯠꯇ꯭ꯔꯣꯁꯦ ꯖꯨꯒꯣꯠ ꯆꯥꯗꯕ ꯈꯠꯄ ꯌꯥꯝꯅ
ꯎꯝ
ꯌꯥꯝ ꯄꯦꯟꯗ꯭ꯔꯗꯤ ꯃꯥ
ꯏꯁꯩ ꯅꯣꯡꯃꯇ ꯁꯨꯝ ꯉꯪꯅꯤꯡꯛꯑꯦ ꯑꯗꯣ ꯐꯥꯈꯤꯕ ꯏꯁꯩ ꯅꯣꯡꯃꯇ ꯉꯪꯅꯤꯡꯛꯑꯦ ꯑꯗꯣ
ꯃꯥꯅꯦ ꯑꯗꯨꯃꯛꯅꯦ ꯇꯧꯔꯤꯁꯦ
ꯁꯥ ꯁꯦꯟꯅꯕ ꯄꯨꯝꯅꯃꯛꯅꯝ ꯊꯥꯛ ꯑꯣꯏꯔꯝꯃꯤ
ꯄꯨꯝꯅꯃꯛ ꯌꯥꯝ ꯊꯥꯛꯅꯦ ꯃꯤꯅꯔꯝꯕꯅꯦ
ꯎ ꯅꯝꯕꯔ ꯔꯣꯃꯣꯅꯤ ꯔꯨꯍꯪꯕ꯭ꯔꯥ
ꯑꯥ ꯑꯥ ꯃꯈꯥ ꯂꯩꯌꯥꯝꯕꯗꯣ
ꯎꯝ ꯑꯗꯨꯁꯨ ꯃꯌꯥ ꯐꯥꯈ꯭ꯔꯦ ꯑꯩꯈꯣꯏꯁꯨ ꯅꯠꯇꯦ ꯃꯊꯛ
ꯑ ꯅꯪ ꯆꯉꯛ ꯄꯥꯗ ꯆꯉ
ꯎꯝ ꯃꯇꯝ ꯃꯌꯥꯝ ꯐꯥꯈ꯭ꯔꯦ
ꯎꯝ
ꯁꯤꯖ ꯇꯁꯤꯅ
ꯑꯩꯈꯣꯏ ꯑꯣꯨꯝꯒꯤ ꯊꯝꯕꯥꯜ ꯆꯤꯟꯕꯒꯤ ꯐꯣꯇꯣꯗꯨꯣ ꯐꯖꯗ꯭ꯔꯣ
ꯆꯗꯁꯝꯕꯗꯨꯔꯥ ꯑꯆꯦ
ꯅꯤꯇꯥꯏ ꯐꯨꯔꯤꯠꯅꯦ ꯑꯩꯅ ꯂꯤꯠꯂꯤꯗ ꯐꯖꯗ꯭ꯔꯥ
ꯎꯦ ꯃꯥꯁꯦ ꯐꯨꯔꯤ ꯐꯖꯕ ꯈꯔꯗꯤ ꯂꯩꯔꯕ ꯃꯥꯜꯂꯦꯀꯣ ꯁꯤꯕꯨꯗꯤ ꯈꯪꯍꯧꯋꯦ ꯃꯥ ꯂꯩꯕ
ꯁꯤꯗꯣꯏ ꯑꯥ ꯑꯁꯤꯁꯦ ꯑꯩ ꯕꯇꯔ ꯌꯦꯂꯣꯗ ꯑꯃ ꯂꯩꯗꯣꯏꯅꯦ
ꯐꯖꯕꯅꯦ ꯍꯉꯣ ꯌꯥꯎꯕꯗꯣ ꯍꯦꯅ ꯑꯃ ꯊꯥꯔꯛꯀꯦ ꯏꯟꯁꯇꯥꯒ꯭ꯔꯥꯝꯗꯨꯅꯦ
ꯎꯝ
ꯑ ꯎꯝ
ꯑꯩꯒꯤ ꯇꯨꯅꯤꯡꯉꯥꯏꯗꯣ ꯑꯝꯇ ꯌꯦꯡꯉꯛꯑꯣ ꯗꯤꯖꯥꯏꯟꯗꯣ
ꯅꯁ ꯏꯟꯇꯔꯦꯁ ꯌꯥꯎꯔꯝꯃꯣꯏꯀꯣ
ꯌꯥꯎꯗꯗ
ꯣꯜꯗꯨꯅꯦ ꯂꯣꯏꯔꯒ ꯂꯩꯔꯅꯦ ꯁꯤꯗ ꯈꯣꯠꯇꯗ
ꯎꯝ
ꯍꯥ
ꯎꯝ ꯌꯥꯔꯦ
ꯎꯝ